ꯇꯥꯕ꯭ꯔ
ꯑꯧ ꯇꯥꯏꯌꯦ ꯃꯥ ꯅꯥꯀꯣꯡꯁꯦꯗ ꯊꯝꯖꯤꯜꯂꯨꯔꯒ
ꯆꯥꯛ ꯆꯥꯔꯕꯣ
ꯆꯥꯛ ꯆꯥꯔꯦ ꯅꯡ ꯆꯥꯔꯕꯣ ꯊꯦꯛꯉꯦ
ꯍꯣꯏ ꯋꯥꯔꯤꯁꯦ ꯑꯃꯒ ꯑꯃꯨꯛ ꯁꯅ ꯑꯃꯒ ꯑꯃꯨꯛ ꯁꯅ ꯇꯧꯕꯤꯔꯕ ꯑꯩ ꯁꯤꯒ ꯇ꯭ꯋꯦꯟꯇꯤ ꯊ꯭ꯔꯤ ꯁꯨꯗꯣꯏꯅꯤ ꯍ ꯖꯦꯔꯣ ꯆꯠꯄ ꯑꯍꯨꯝ ꯃꯔꯤ ꯁ ꯃꯔꯤ ꯁꯨꯈ꯭ꯔꯦ
ꯎꯝ ꯖꯦꯔꯣ ꯆꯠꯄ ꯑꯗꯩ ꯗꯕ꯭ꯂꯤꯡ ꯆꯠꯄ ꯒ꯭ꯌꯥꯟꯝ ꯇꯥꯔꯗꯤ ꯃꯌꯥꯝꯁꯤꯅ
ꯍꯣꯏ ꯑꯩꯅ ꯒ꯭ꯌꯥꯟ ꯑꯝꯇ ꯇꯥꯗꯦ ꯐꯖꯅ ꯑꯗꯨꯝ ꯐ ꯌꯥꯔꯗꯤ ꯐꯗꯧꯅꯤ ꯑꯗꯩ ꯇꯧꯕ ꯌꯥꯗꯕ ꯀꯥꯡꯕꯨ ꯑꯃꯁꯁꯨ ꯌꯥꯎꯔꯤꯅꯤ
ꯑꯗꯨꯅꯦ ꯁꯤꯂꯥꯁꯨ ꯑꯩꯅ ꯐꯣꯟ ꯇꯧꯋꯤ ꯃꯥꯅ ꯇꯧꯕꯗꯤ ꯌꯥꯕ ꯑꯩꯅ ꯇꯧꯕꯗꯤ ꯌꯥꯗꯕ ꯃꯥ ꯃꯥꯅ ꯇꯧꯕꯗꯣ ꯇꯔꯨꯛ ꯁꯨꯔꯦ ꯍꯥꯏꯕ ꯀꯩꯅꯣ ꯑꯗꯨꯒ ꯀꯩꯅꯣ ꯇꯧꯔꯒ ꯇꯠꯈ꯭ꯔꯦꯕ ꯑꯗꯨ ꯌꯥꯝꯕꯒꯤ ꯌꯥꯗ꯭ꯔ ꯃꯥꯜꯂꯅ ꯇꯣꯛꯑꯣꯅ
ꯑꯣ ꯈꯪꯗꯦꯗ ꯒ꯭ꯌꯥꯟ ꯇꯥꯗꯦ ꯐꯕ ꯌꯥꯜꯂꯒ ꯑꯗꯨ ꯂꯣꯏꯁꯟꯉꯔꯗꯤ ꯐꯕ ꯑꯦꯛꯖꯥꯝ ꯌꯥꯁꯤ
ꯑꯗꯨꯅꯦ ꯂꯣꯏꯁꯤꯟꯈ꯭ꯔꯗꯤ ꯐꯩꯗꯅꯀꯣ ꯖꯣꯔꯣ ꯖꯣꯔꯣ
ꯎꯝ
ꯑꯃꯒ ꯑꯃꯒ ꯇꯧꯅꯕ ꯌꯥꯗꯕꯤ ꯑꯣꯏꯕ ꯆꯦ ꯁꯣꯃꯣꯂꯥꯁꯨ ꯀꯌꯥ ꯌꯥꯗꯦ ꯑꯩꯒ ꯇꯧꯅꯕꯗꯣ ꯃꯤꯁꯦ ꯈꯔ ꯂꯩꯕ ꯃꯥꯜꯂꯦ ꯁꯣꯝꯗ ꯁꯣꯝꯗ ꯑꯃ ꯁꯣꯝꯗ ꯑꯃ ꯀꯥꯏꯅ
ꯍꯣꯏ
ꯌꯥꯌꯥꯅꯗꯕ ꯈꯔ
ꯑꯣꯁꯥꯌꯨꯀꯤ ꯑꯋꯥꯏ ꯊꯣꯡꯕ ꯑꯃ ꯆꯦ ꯁꯤ ꯂꯒꯦ ꯀꯩꯅꯣꯕ ꯀ ꯑꯣꯕ ꯊꯤꯟꯦ ꯑꯗꯨꯒ ꯆꯥꯔꯦ
ꯆꯥꯊꯣꯛ ꯆꯥꯊꯣꯛ ꯂꯥꯏꯔꯤꯛꯇꯤ ꯀꯌꯥꯝ ꯄꯥꯁꯤꯜꯕ
ꯄꯥꯟꯊꯣꯏꯕꯤ ꯈꯣꯡꯒꯨꯜ ꯄꯥꯔꯦ ꯄꯥꯟꯊꯣꯏꯕꯤ ꯈꯣꯡꯒꯨꯜ ꯄꯥꯕ ꯌꯥꯗꯦ
ꯍꯣꯏꯗꯤ ꯆꯠꯂꯨꯔꯤꯕꯅꯤ ꯁꯥꯗꯅ ꯁꯤꯗ ꯂꯥꯏꯔꯤꯛ ꯄꯥꯅꯤꯡꯗꯗꯅ ꯂꯩꯔꯦ ꯀꯊꯥ ꯃꯥꯟꯗꯅ ꯀꯊꯥ ꯃꯗꯨꯅ ꯏ ꯑꯔꯗꯤ ꯇꯧꯅꯗ꯭ꯔꯕꯅ ꯅꯣꯏꯈ꯭ꯔꯕ
ꯑꯩꯒꯤꯗꯤ ꯂꯣꯏꯔꯦ ꯇꯔꯦꯠꯄꯨ ꯁꯨꯔꯦ ꯃꯉꯣꯟ ꯇꯧꯕ ꯑꯗꯨ ꯃꯥ ꯍꯌꯦꯡ ꯇꯧꯔꯛꯑꯒꯦ ꯀ꯭ꯂꯥꯁ ꯌꯥꯎꯈꯤ
ꯁꯤ ꯑꯝꯇ ꯐꯠ ꯐꯠ ꯂꯣꯏꯁꯟꯈ꯭ꯔꯗꯤ ꯐꯒꯗꯗꯝ
ꯎꯝ
ꯉꯁꯤ ꯆꯠꯂꯨꯕ ꯅꯨꯡꯉꯥꯏꯕ꯭ꯔꯣ
ꯅꯨꯡꯉꯥꯏ ꯑꯗꯨꯝ
ꯑꯩꯖꯤ ꯐꯝꯕꯕꯁꯤꯁꯨ ꯌꯥꯝ ꯋꯥꯕꯗꯤ
ꯂꯣꯏꯕ ꯉꯥꯏꯕꯗ ꯋꯥꯕꯝ ꯑꯣꯏꯣꯏꯔꯦ ꯎꯝ
ꯆꯦꯔꯥꯕꯤꯖꯗꯣ ꯀꯣꯜ ꯇꯧꯔꯛꯀꯦ ꯍꯥꯏꯔꯝꯕꯗꯤ ꯇꯧꯔꯛꯀꯦ
ꯎꯝ ꯇ꯭ꯔꯖꯂ
ꯆꯪ꯭ꯔꯖꯥ ꯊꯦꯡꯉꯦꯅ
ꯎꯝ ꯃꯥꯒ ꯑꯅꯤꯔ ꯇꯧꯔꯒ ꯂꯣꯏꯔꯦ ꯑꯗꯨꯒ ꯃꯤ ꯑꯃꯒ ꯇꯧꯅꯔꯒ ꯂꯣꯏꯔꯦ
ꯑꯩ ꯁꯤꯂꯥꯒ ꯑꯅꯤꯔꯛ ꯑꯍꯨꯝꯂꯛ ꯁꯨꯨꯔꯝꯃꯅꯦ ꯑꯗꯨ ꯈꯛꯇꯪ ꯉꯥꯏꯔꯤꯒ ꯑꯇꯩ ꯂꯣꯏꯁꯟꯗꯂꯦ
ꯑꯁꯤ ꯌꯦꯁꯤ ꯆꯠꯂꯣꯏꯁꯪꯒꯤꯗꯨꯗꯤ
ꯃꯥꯅꯦ ꯁꯤ ꯑꯗꯨꯝ ꯇꯧꯔꯒ ꯂꯩꯔꯤꯉꯩꯗ ꯂꯥꯏꯔꯤꯛꯁꯤ ꯇꯧꯐꯝ ꯐꯖꯅꯁꯨ ꯈꯪꯗ꯭ꯔꯦ
ꯑꯃ ꯀꯩꯅꯣꯝꯃ ꯏꯠ ꯎ ꯀꯩꯅꯣꯝꯃ ꯏꯔꯩ ꯂꯩꯔꯤꯕ ꯏꯁꯥꯁꯤ ꯑꯃ
ꯎꯝ ꯂꯣꯏꯁꯤꯟꯗꯕ ꯊꯕꯛ ꯑꯃ ꯂꯩꯕꯗꯣ
ꯍꯣꯏ ꯇꯧꯕꯅꯣ ꯈꯪꯍꯟꯗꯦ ꯑꯩ ꯁꯤꯅ ꯀꯅꯥ ꯇꯧꯗꯣꯏꯅꯣ ꯈꯪꯗꯦ
ꯑꯁ ꯍꯧꯖꯤꯛ ꯄꯨꯡ ꯀꯌꯥ ꯇꯥꯔꯦ ꯉꯁꯤꯗꯤꯩꯅꯣ ꯇꯧꯔꯝꯃꯤ ꯄꯨꯁꯄꯥ ꯑꯣꯏꯁꯨ
ꯑꯌꯦꯄꯥ
ꯄꯨꯁꯄꯥ ꯍꯣꯏ ꯆꯦꯁꯨꯣ ꯑꯂꯥ ꯍꯣꯏ ꯇꯧꯔꯁꯨ ꯌꯥꯏꯅꯀꯣ ꯅꯣꯏ ꯅꯃꯥꯟꯅꯕꯤꯗꯨꯗꯤ
ꯃ ꯍꯥꯞꯄꯦ ꯍꯥꯏ ꯑꯗꯨ ꯏꯆꯦꯅꯤ ꯑꯃ ꯍꯥꯞꯈ꯭ꯔꯦ ꯍꯥꯏꯕ
ꯑꯝ ꯅꯥꯏꯗꯤ ꯂꯣꯏꯗꯦ ꯍꯥꯏꯕ꯭ꯔꯣ
ꯍꯥꯥ
ꯃꯥꯒꯤ ꯁꯦꯝꯕꯗꯨ ꯂꯣꯏꯗ꯭ꯔꯤ ꯍꯥꯏꯕ꯭ꯔꯥꯒ
ꯑꯗꯨ ꯃꯥ ꯉꯁꯥꯏ ꯆꯪꯕꯒꯤꯗꯨꯣ ꯌꯥꯗꯣꯏ ꯑꯗꯨꯔꯤ
ꯆꯪꯕ ꯌꯥꯗꯕ ꯍꯥꯏꯗꯤ ꯑꯗꯨꯁꯨ ꯃꯦꯟꯕꯗꯨ ꯂꯣꯏꯗ꯭ꯔꯤꯕ ꯅꯠꯇ꯭ꯔꯕ
ꯃꯦꯟꯈꯔꯦ ꯑꯗꯨꯗꯨꯒ ꯑꯃ ꯃꯥꯏ ꯃꯃꯤꯡꯒꯗꯣ ꯏꯊ ꯊꯣꯛꯎ ꯌꯥꯗꯕꯅ ꯇꯧꯔꯤꯕꯔꯤꯕ
ꯑꯩꯅ ꯀꯩꯗꯧꯈ꯭ꯔꯕꯖꯥꯠꯅꯣ
ꯝ ꯃꯤꯒꯤ ꯏꯟꯀꯝ ꯀꯌꯥꯅꯣ ꯍꯥꯏꯔꯒ ꯂꯨꯄꯥ ꯆꯥꯝꯃꯉꯥ ꯃꯦꯟꯈ꯭ꯔꯤꯕ ꯃꯥꯅ
ꯎꯝ
ꯁ꯭ꯨꯜꯁꯨ ꯀꯟꯅ ꯇꯧꯁꯤꯜꯂꯛꯏꯍꯦ
ꯑꯥ ꯑꯣ
ꯑꯩ ꯄꯥꯏꯈꯠꯇꯦ
ꯍꯌꯦꯡ ꯂꯥꯏꯐꯝ ꯈꯨꯗꯧ ꯆꯠꯀꯅꯤꯕ
ꯎꯝ
ꯑꯌꯨꯛꯇ ꯆꯠ ꯑꯌꯨꯛꯇꯔꯣ ꯅꯨꯡꯊꯤꯟꯗꯔꯣ
ꯆꯥꯗ꯭ꯔꯤꯉꯩꯗ ꯆꯠꯈꯗꯕꯅꯤ ꯑꯩꯅ ꯂꯦꯛꯑꯣꯏ ꯍꯥꯏꯕ ꯑꯗꯨꯗꯤ ꯂꯥꯛꯑꯅꯨ ꯌꯥꯔꯦꯕ꯭ꯔꯥ ꯇꯤꯡꯅꯕꯅꯤ
ꯃꯣꯏꯅꯗꯤ ꯂꯩꯍꯟꯅꯤꯡꯕꯗꯣ
ꯍꯣꯏ ꯑꯉꯥꯡꯒꯤ ꯀꯩꯅꯣꯒꯤꯁꯨ ꯆꯥꯛꯎꯝꯕꯩꯁꯨ ꯄꯩꯁꯥ ꯆꯝꯕ꯭ꯔꯤ ꯇꯤꯡꯉꯒ ꯁꯣꯝꯗ ꯌꯥꯎꯗꯕꯗꯨꯣ ꯅꯨꯡꯉꯥꯏꯇꯦꯅ ꯍꯥꯏꯕ ꯆꯝꯔꯤ ꯑꯗꯨꯅ ꯍꯦ ꯂꯨꯕ꯭ꯔꯥ ꯁꯣꯝꯒꯤ ꯁꯥꯔꯦꯡꯗꯨꯅꯦ ꯂꯨꯕ꯭ꯔꯥ ꯍꯥꯏꯔꯤ
ꯃꯥꯁꯨ ꯑꯦꯗꯚꯥꯏꯁ ꯄꯤꯁꯜꯂꯛꯏ ꯑꯩ ꯍꯧꯖꯤꯛ ꯀꯅꯥꯝꯇꯒ ꯋꯥꯔꯤ ꯁꯥꯟꯅꯕ ꯌꯥꯗꯦ ꯑꯦꯗꯚꯥꯏꯁ ꯃꯌꯥꯝꯁꯤꯅ
ꯈ꯭ꯋꯥꯡ ꯀꯣꯏꯔꯦ
ꯎꯝ ꯑꯦꯗꯚꯥꯏꯁꯅ ꯈ꯭ꯋꯥꯡ ꯀꯣꯏꯔꯦ ꯁꯦꯟ ꯊꯨꯝꯅ ꯈ꯭ꯋꯥꯡ ꯀꯣꯏꯕ ꯅꯠꯇꯕ ꯑꯩ ꯆꯩ ꯆꯥꯒꯗꯕ ꯌꯥꯝ ꯂꯩ ꯂꯥꯎ ꯑꯣꯏ
ꯃꯣꯏ ꯃꯌꯥꯝ ꯆꯪꯗꯅ ꯑꯗꯨꯃꯥꯏꯅ ꯍꯦꯛ ꯍꯥꯏꯕꯤꯕ
ꯍꯣꯏ ꯉꯥꯡꯔꯡꯁꯨ ꯄꯦꯟꯗꯗꯅ ꯀꯞꯊꯣꯛꯄꯅꯤ ꯀꯞꯄꯒꯅ ꯈꯔ ꯅꯨꯡꯉꯥꯏ ꯃꯥꯜ
ꯍꯣꯏ ꯀꯞꯊꯣꯛꯈ꯭ꯔꯒ ꯈꯔ ꯐꯕꯅꯦ ꯅꯠꯇꯕꯤꯗ ꯍꯥ ꯃꯤꯉꫭꯟ ꯨ ꯍꯥꯏꯗꯣꯛꯇꯕꯤ ꯅꯠꯇ ꯒꯅ ꯑꯗꯨꯝ ꯇꯨꯃꯤꯟꯅ ꯂꯩꯁꯟꯕꯤꯁꯤꯅ ꯍꯦꯟꯅ ꯑ ꯋꯥꯗꯅ
ꯌꯥꯝ ꯀꯞꯅꯤꯡꯉꯛꯄ ꯑꯈꫭꯏ ꯃꯥꯅ ꯑꯃꯨꯛ ꯑꯈꫭꯏ ꯗꯥꯗ ꯑꯃꯨꯛ ꯍꯥꯏꯔꯕꯖꯥꯠꯅꯤ ꯋꯥꯔꯤ ꯁꯥꯎꯅ ꯑꯩꯈꯣꯏꯗꯤꯗꯨꯗꯤ ꯑꯩꯒ ꯑꯋꯥꯕ ꯈꯪꯕꯤꯕꯅꯦꯕ ꯏꯕꯅꯤꯑꯗꯨ ꯅꯨꯡꯉꯥꯏꯇꯕ ꯑꯗꯣ ꯑꯩꯈꯣꯏ ꯃꯥ ꯍꯣꯏꯅ ꯍꯥꯏꯔꯤꯗꯨꯁꯨ ꯈꯜꯂꯨ ꯍꯥꯏꯕꯨꯗꯨ ꯍꯥꯏꯕ
ꯎꯝ
ꯃꯉꯣꯟꯗꯗꯤ ꯀꯣꯏꯗꯦꯕ ꯋꯥꯔꯤ ꯁꯥꯕꯁꯦ
ꯑꯥ
ꯑꯗꯨꯒ ꯋꯥꯔꯤ ꯁꯥꯔꯦꯕ ꯑꯩꯗꫭ
ꯁꯥꯗꫭꯛ ꯀꯗꯥꯃꯤ
ꯅꯠꯇ꯭ꯔꯗꯤ
ꯌꯥꯝ ꯋꯥꯏ ꯌꯥꯝ ꯋꯥꯏ
ꯑꯩꯖꯨ ꯐ꯭ꯔꯥꯏꯗꯦꯗ ꯑꯝꯇ ꯆꯠꯇꯕ ꯌꯥꯔꯔꫭꯏ ꯑꯩꯁꯨ
ꯄꯤꯗꯕꯤꯗ ꯂꯥꯛꯇꯨꯔꯤꯕ ꯂꯥꯛꯑꫭꯏꯗꯨꯔꯤꯕ ꯈꯪꯗꯦꯅꯦ
ꯀꯩꯅꯣꯗꯤ ꯁꯨꯇꯤ ꯄꯤꯔꯁꯨ ꯀꯩꯅꯣꯗꯤ ꯄꯤꯔꯝꯗꯣ ꯈꯪꯗꯦ ꯑꯣꯐꯤꯁ ꯀꯩꯀꯩꯗꯤ ꯄꯤꯗꯦꯗꯅꯀꯣ ꯑꯗꯣ ꯃꯣꯏ ꯃꯣꯏꯁꯨ ꯄꯤꯔꯝꯗꯧ ꯃꯥꯟꯗꯦꯗ ꯈꯪꯗꯦ ꯑꯗꯨ ꯀꯔꯝ ꯀꯟꯅꫭ ꯈꯪꯗꯦꯅꯦ
ꯎꯝ ꯍꯣꯁꯇꯦꯜꯁꯨ ꯁꯨꯇꯤ ꯄꯤꯔꯅꯤ ꯍꯥꯏ ꯍꯥꯏꯕꯅꯤ ꯆꯥꯛꯄꯤꯔꯔꯣꯏ ꯀꯥ ꯍꯥꯏ ꯃꯥꯜꯂꯦ
ꯑꯤ ꯕꯦꯔꯅꯤꯅ
ꯁꯨꯇꯤꯁꯦ ꯍꯌꯦꯡꯗꯩꯅꯦꯕ ꯑꯗꯨ ꯃꫭꯏ ꯗꯦꯠ ꯁꯚꯦꯟꯇꯤꯟ ꯐꯧꯗꯤ ꯄꯤꯅꯤ ꯍꯥꯏ ꯃꯥꯜꯂꯦ
ꯑꯥ
ꯑꯗꯩ ꯄꯤꯒꯗꯧ ꯃꯟꯗꯦ
ꯎꯝ ꯃꯥꯏ ꯃꯥꯏ ꯊꯣꯡꯅꯕꯤ ꯀꯥꯡꯒꯨꯗꯤ ꯊꯣꯡꯉꯥ ꯌꯥꯝ ꯆꯥꯅ ꯍꯧꯗꯣꯏꯔꯒꯅꯤ ꯃꯥꯏ ꯌꯥꯝ ꯇꯧꯅꯕꯅꯦ
ꯄꯤꯔꯣꯏ ꯍꯥꯏ ꯏꯁꯤꯡꯁꯨ ꯄꯤꯔꯣꯏ ꯍꯥꯏ ꯁꯥꯊꯤꯕ ꯑꯃ ꯏꯁꯤꯡ ꯂꯩꯊꯣꯏꯗꯤ ꯂꯩ ꯌꯥꯔꯣꯏꯗꯔ
ꯎꯥ ꯀꯩꯅꯣ ꯃꯣꯏꯗꯤ ꯂꯣꯏꯅꯃꯛ ꯆꯠꯈ꯭ꯔꯗꯣꯔꯣ ꯀꯩꯅꯣ ꯀꯦꯌꯔ ꯇꯦꯛꯀꯔ ꯀꯩꯀꯩ ꯃꯤ ꯑ ꯂꯩꯕꯒꯩ ꯂꯣꯏꯅꯃꯛ ꯆꯠꯈ꯭ꯔꯅꯤ ꯑꯗꯨꯗꯤ ꯑꯗꯨꯕꯨꯗꯤ ꯍꯣꯁꯇꯦꯜ ꯍꯣꯁꯇꯦꯜꯅꯕꯨꯗꯤ ꯄꯨꯔꯝꯒꯅꯤ
ꯃꯣꯏꯁꯨ ꯔꯦꯟꯇ ꯂꯩꯕꯒ ꯆꯞ ꯃꯥꯟꯅꯩꯗ ꯆꯤꯟꯖꯥꯛ ꯑꯦꯛꯁꯇ꯭ꯔꯥ ꯊꯝꯗꯕ ꯌꯥꯔꯛꯇꯦꯕ
ꯑ ꯑꯗꯨ ꯑꯩꯈꯣꯏ ꯍꯣꯁꯇꯦꯜ ꯐꯣꯔꯗ ꯂꯩꯕꯒꯈꯖꯤꯗꯤ ꯀꯩꯅꯣ ꯁꯔꯁꯀꯣꯜ ꯑꯃ ꯃ ꯌꯥꯝ ꯂꯩꯕꯅꯤꯅꯅꯦ ꯀꯅꯥꯝ ꯆꯠꯇꯦꯕ ꯑꯅꯝꯕꯅ ꯍꯤ ꯀꯥꯡꯕꯨꯨꯗꯤ ꯆꯠꯂꯁꯨ ꯑꯗꯨꯅ ꯑꯥ ꯏꯁꯤꯡꯒꯒ ꯂꯣꯏ ꯊꯥꯕꯤꯌꯦ ꯑꯗꯨꯒ ꯍꯥꯥ
ꯈꯔ ꯑꯃꯗꯤ ꯂꯩꯅꯒꯗꯕ ꯃꯥꯜꯂꯦꯕ
ꯎꯝ ꯈꯔꯗꯤ ꯑꯗꯨꯝ ꯂꯩꯒꯦ ꯍꯥꯏ ꯂꯩꯒꯦ ꯍꯥꯏꯔꯒꯅ ꯃꯥꯏ ꯃꯥꯏ ꯇꯧꯅꯕ ꯉꯝꯅꯕ ꯀꯥꯡꯕꯨꯗꯣ ꯆ ꯀꯩꯀꯩ ꯊꯣꯡ ꯑꯁ ꯍꯒꯗꯕ ꯉꯝꯒꯗꯕ ꯊꯉꯣ
ꯍꯣꯏ ꯑꯩ ꯈꯔ ꯊꯋꯥꯏ ꯌꯥꯎꯕꯅ ꯂꯩꯔꯅꯤ ꯑꯗꯨꯗꯤ ꯃꯌꯨꯝ ꯆꯠꯅꯤꯡꯗꯕ ꯀꯥꯡꯕꯨꯅ
ꯑꯣ
ꯑꯩꯈꯣꯏꯒꯨꯝꯕ ꯆꯠꯇꯣꯏ ꯈꯣꯡ ꯊꯥꯡꯀꯠꯂ ꯉꯥꯏ ꯍꯥꯏꯕꯁ ꯑꯣꯏꯔ ꯑꯁ ꯑꯩꯗꯤ ꯆꯠꯇꯧꯕ ꯇꯜꯂꯕꯅꯦ ꯍꯧꯖꯤꯛꯁꯦ ꯑꯩ ꯌꯨꯝꯗ ꯁꯨꯡ ꯆꯠꯅꯤꯡꯕ ꯅꯠꯇꯦ ꯍꯧꯖꯤꯛ ꯃꯤ ꯄꯨꯟꯕ ꯑꯩꯈꯣꯏꯒꯤ ꯁꯥꯒꯩ ꯅꯇꯩ ꯑꯩ ꯄꯨꯟꯕ ꯑꯝꯇ ꯆꯠꯅꯤꯡꯗꯦ ꯑꯩ
ꯃꯤꯁꯤꯡꯗꯣ ꯎꯅꯤ ꯈꯟꯕꯗ ꯍꯦꯟꯅ ꯇꯟꯕꯗꯣ
ꯏꯁ ꯍꯌꯦꯡꯀꯁꯦ ꯗꯦꯠ ꯁꯚꯦꯟꯇꯤꯟꯒꯤꯒꯁꯦ ꯑꯩꯈꯣꯏ ꯃꯥ ꯍꯣꯏ ꯃꯆꯤꯟ ꯃꯅꯥꯎ ꯇꯔꯦꯠ ꯅꯤꯄꯥꯥꯟ ꯂꯣꯏ ꯄꯨꯟꯗꯣꯏ ꯑꯣꯏꯔꯝꯅꯤ ꯏꯁ ꯑꯗꯨꯗ ꯊꯥꯗꯔꯛꯀꯗꯕ ꯈꯣꯟ ꯃꯌꯥꯝꯁꯤꯗꯤ ꯑꯗꯩ ꯇꯥꯗꯦ ꯍꯧꯖꯤꯛꯇꯩ
ꯃꯣꯏ ꯃꯌꯥꯝ ꯆꯪꯗꯅ ꯑꯗꯨꯗꯤ ꯅꯪ ꯁꯣꯝꯗ ꯈꯛꯇ ꯌꯥꯎꯅꯤꯡꯕ ꯑꯣꯏꯕ ꯅꯠꯇꯦꯅꯦ ꯑꯁꯣꯝꯒꯤꯗꯨꯁꯨ ꯈꯜꯂꯤꯕꯅꯤꯅꯦ ꯑꯣꯏꯔꯤ ꯁꯦ ꯑꯗꯨꯗ ꯃꯣꯏ ꯏꯅꯪ ꯉꯅꯕ ꯍꯥꯏ ꯗꯤ ꯑꯃꯗ ꯑꯃꯁꯨ ꯌꯥꯎꯕ ꯏꯌꯥ ꯌꯥꯗꯕ
ꯍꯣꯏ ꯌꯥꯎꯔꯨꯅꯨ ꯍꯥꯏꯔꯤꯅꯦ ꯀꯣꯏꯖꯥꯠꯣ ꯑꯁ ꯑꯗꯨꯁꯨ ꯋꯥꯔꯗꯤꯡꯒꯤ ꯈꯠꯅꯕꯗꯅꯦ ꯑꯩꯅꯔꯗ꯭ꯔꯥ ꯁꯩꯂꯦꯖꯥꯅ ꯑꯃꯨꯛ ꯃꯥꯅ ꯑꯄꯥꯝꯕ ꯅꯨꯄꯥꯗꯣ ꯑꯗꯨꯅ ꯑꯃꯨꯛ ꯏ ꯊꯥꯒꯠꯂꯛꯑꯦꯕ ꯎꯝ
ꯆ ꯇꯤꯗꯣ ꯍꯥꯥ
ꯑꯗꯨꯗꯨꯅ ꯃꯥꯒꯤ ꯋꯥꯍꯩꯗꯨꯅ ꯑꯃ ꯃꯌꯥꯝꯒ ꯀꯣꯛ ꯄꯨꯟꯗꯕꯒꯤ ꯀꯣꯛ ꯇꯣꯉꯥꯟꯕ ꯀꯣꯛ ꯑꯃ ꯄꯨꯊꯣꯔꯛꯄ ꯍꯥꯏꯇꯥꯔꯦ ꯎꯝ ꯑꯗꯨꯒ ꯑꯃꯅꯁꯨꯅꯁꯨ ꯄꯨꯨꯡꯀ ꯊꯥꯒꯠꯂꯛꯑꯦꯕ ꯑꯩꯅꯇꯁꯤꯜꯂꯣ ꯍꯥꯏꯔꯦ ꯑꯗꯨꯁꯨ ꯇꯦꯟꯁꯤꯜꯂꯦꯕ ꯗ ꯑꯃꯨꯛ ꯑꯃ ꯏꯔꯦꯥꯗ ꯄꯤꯖꯔꯤ ꯌꯥꯏꯐ ꯄꯥꯎꯖꯦꯜꯒ ꯍꯥꯏꯕꯗꯣ ꯑꯗꯨ ꯍꯥꯏꯔꯕꯗꯨꯗ ꯑꯩꯈꯣꯏꯅ ꯈꯨꯗꯣꯜꯗꯣ ꯄꯤꯔꯦ ꯍꯥꯏꯁꯦ ꯈꯪ ꯂꯩꯔꯕꯗꯨꯕꯨ ꯍꯟꯖꯤꯟ ꯍꯟꯖꯤꯟ ꯍꯥꯏꯕꯩ ꯀꯩ ꯃꯊꯧ ꯂꯩꯒꯦꯕ ꯑꯗꯨꯁꯨ ꯍꯟꯖꯤꯟ ꯍꯟꯖꯤꯟ ꯍꯥꯏꯔꯦ ꯃꯣꯏꯗ ꯇꯧꯖꯔꯦꯅꯦ ꯑꯩꯁꯦ ꯀꯩꯝ ꯍꯥꯏꯗ꯭ꯔꯤꯦ ꯉꯁꯥꯏꯒꯤ ꯋꯥꯔꯗꯤꯡ ꯊꯥꯕ ꯍꯥꯏꯁꯦ ꯃꯔꯥꯏ ꯇꯧꯅꯔꯦ ꯑꯃꯅ ꯑꯃ ꯍꯥꯞꯄ ꯐꯖꯩ ꯍꯥꯏ ꯑꯃꯅ ꯏꯆꯦꯜ ꯍꯥꯞꯄ ꯐꯖꯩ ꯍꯥꯏ ꯏ ꯇꯤꯟ ꯄ ꯃꯥꯄꯅ ꯐꯖꯩ ꯅꯨꯡꯉꯥꯏ ꯑꯗꯒꯤ ꯂꯩꯔꯥꯡ ꯉꯥꯄꯅ ꯐꯖꯩ ꯋꯥꯥꯏ ꯑ ꯉꯇꯣꯞ ꯑꯃꯇ ꯊꯥꯔꯨꯔꯨꯅꯨ ꯌꯥꯝ ꯈꯠꯅꯅꯕꯅꯦ ꯇꯣꯛꯊꯣꯛꯑꯣ ꯑꯥ ꯑꯃ ꯀꯔꯝ ꯄꯥꯏꯔꯒ ꯃꯥꯏ ꯃꯥꯏꯒꯤ ꯄꯤꯗꯧꯕꯕꯅꯣ ꯃꯥꯏ ꯃꯥꯏ ꯊꯥꯅꯤꯡ ꯊꯥꯅꯤꯡꯕ ꯊꯥꯖꯔꯁꯤꯅꯤ ꯑꯗꯨ ꯃꯔꯩ ꯄꯪꯇꯧꯗ ꯇꯧꯅꯩꯒ꯭ꯌꯥꯟ ꯇꯥꯗꯦ
ꯍꯣꯏ ꯅꯣꯏꯒꯤꯗꯣ ꯌꯥꯝ ꯌꯦꯠꯅꯕ ꯃꯥꯜꯂꯦ ꯑꯩꯈꯣꯏꯗꯤ ꯑꯗꯨꯒꯤ ꯑ ꯃ ꯀ ꯏꯗꯔ ꯀꯔꯤꯝ ꯈꯪꯍꯧꯗꯦ ꯍꯥꯏꯕ ꯑꯩꯈꯣꯏꯗꯤ ꯒ꯭ꯌꯥꯟ ꯑꯃ ꯇꯥꯅꯗꯦ ꯑꯩꯈꯣꯏ ꯀꯅꯥꯅ ꯇꯧꯈꯤꯕꯁꯨ ꯀꯪꯗꯤꯞ
ꯑꯣ ꯍꯥꯏꯗꯤ ꯑꯃꯅ ꯇꯧꯔꯛꯑꯁꯨ ꯐꯖꯕ ꯑꯣꯏꯔꯗꯤ ꯌꯥꯕꯗꯣ
ꯎꯝ
ꯑꯗꯨ ꯃꯣꯏꯗꯤ ꯍꯦꯛꯇꯅꯦ ꯑꯍꯩ ꯑꯄꯥꯈꯩ ꯀꯣꯏꯗ ꯂꯣꯏ ꯂꯩꯔꯦ
ꯑꯗꯨꯅꯦ ꯍꯥꯏꯁꯦ ꯑꯦꯡꯒꯔꯒꯤꯗꯒꯤ ꯀꯔꯤ ꯑꯗꯨꯗꯒꯤꯅ ꯏ ꯌꯦꯠ ꯅꯗꯕ ꯃ ꯌꯥꯎ ꯑꯩꯈꯣꯏꯗꯤ ꯑꯦꯡꯀꯔꯒꯥꯁꯦ ꯀꯅꯥꯅ ꯇꯧꯅꯤꯒ ꯀꯔꯤꯝ ꯈꯪꯗꯦ ꯍꯥꯏꯗꯤ ꯇꯧꯅꯤ ꯍꯥꯏꯕ ꯃꯤꯒꯁꯦ ꯑꯝꯇ ꯌꯥꯎꯗꯕꯤ ꯑꯣꯏ ꯊꯥꯕ ꯑꯗꯒꯤ ꯈꯪꯗꯦ ꯑꯝꯇ ꯈꯪꯍꯧꯗꯕꯤꯗꯣ ꯑꯩꯈꯣꯏꯗꯤ ꯑꯗꯨ ꯅꯨꯃꯤꯠꯅꯦꯒ ꯍꯥꯏꯔꯒ ꯗꯨ ꯈꯛꯇꯅꯦꯕ ꯑꯣꯏꯁꯦꯔ ꯏꯁꯦꯦ ꯃꯤꯒꯤ ꯒꯤ ꯀꯔꯤ ꯒꯤꯞ ꯄꯤꯅꯤꯒꯥꯏ ꯍꯥꯏꯕꯁꯦ ꯈꯪꯕ ꯅꯠꯇꯦ ꯀꯗꯤ
ꯑꯗꯨꯒꯅꯦ ꯔꯤꯐ꯭ꯔꯦꯁꯃꯦꯟꯒꯤꯗꯨꯁꯨ ꯎꯝ ꯀꯩꯅꯣ ꯇꯧꯔꯕ ꯀꯔꯤ ꯀꯔꯤ ꯄꯣꯠ ꯁꯤꯜꯂꯝꯃꯦ ꯍꯥꯏꯕꯁꯤꯗ ꯅꯨꯄꯥꯁꯤꯅ ꯗꯛꯂ ꯍꯥꯏ ꯏꯕ꯭ꯔꯦ ꯕꯅꯅ ꯕꯟꯗꯅꯥꯒꯤ ꯕ꯭ꯔꯦꯠ ꯃꯆꯥꯗꯨꯅꯦ ꯑꯗꯨꯗꯒꯤ ꯑꯗꯨ ꯀꯩ ꯀꯩꯅꯣ ꯈꯔ ꯄꯞꯅꯨꯡ ꯍꯩ ꯃꯍꯤꯒ ꯆ ꯃꯈꯜꯁꯦ ꯃꯉꯥ ꯑꯣꯏꯔꯦꯕ
ꯎꯝ ꯎꯝ
ꯐꯖꯔꯦ ꯌꯥꯔꯦ ꯑꯗꯣ ꯃꯌꯥꯝꯒꯤ ꯊꯕꯛ ꯑꯣꯏꯕꯅꯤꯅ ꯃꯌꯥꯝꯗ ꯈꯤꯇꯪ ꯏꯟꯐꯣꯔꯃꯦꯁꯟ ꯄꯤꯔꯝꯃꯗꯤ ꯐꯗꯧꯕꯅꯤꯅꯅꯦ
ꯎꯝ
ꯇꯧꯕꯤꯔꯕꯗꯨꯗ
ꯌꯥꯔꯕꯗꯨꯗ ꯇꯨꯃꯤꯟꯅ ꯑꯗꯨꯝ ꯌꯥꯔ ꯗꯤ ꯂꯩꯕ ꯌꯥꯗꯨꯗ
ꯑꯗꯩ ꯅꯨꯄꯥꯁꯦ ꯁꯥꯎꯒꯠꯂꯛꯑꯦꯕ
ꯑꯁ ꯄꯦꯜꯂꯕꯅꯤ ꯅꯣꯏꯒꯤ ꯍꯣꯅꯦ
ꯑꯣꯔꯗꯔ ꯇꯧꯕꯗꯣ ꯍꯥꯏꯗꯣꯛꯆꯔꯝꯃꯒꯦ ꯃꯌꯥꯝꯒ ꯄꯨꯂꯞ ꯇꯧꯕꯤꯔꯨꯔꯣ
ꯄꯂꯕꯔꯤꯗ
ꯑꯩꯈꯣꯏꯅ ꯁꯥꯎꯔꯤꯁꯦ ꯑꯗꯨꯒꯤ ꯅꯠꯇꯦ ꯃꯌꯥꯝꯒꯤ ꯊꯕꯛ ꯑꯣꯏꯕꯅꯤꯅ
ꯂꯣꯏꯈ꯭ꯔꯗꯤ ꯌꯥꯔꯕꯗꯨꯗꯤ ꯗ ꯃꯤ ꯑꯃꯅ ꯇꯧꯔꯝꯃꯗꯤꯦ ꯌꯥꯅꯤꯡꯗꯕ ꯐꯠꯇꯕ ꯇꯧꯔꯝꯕꯩꯅꯤꯁꯨ ꯅꯠꯇꯕ
ꯀꯧꯁꯦ ꯈꯔ ꯑꯃ ꯕꯣꯠꯀ ꯇꯧꯔꯤ ꯑꯥꯔꯕꯤꯟꯗꯗꯤ ꯑꯝꯇ ꯊꯥꯗꯕꯤꯁꯦꯅꯦ ꯎꯇꯝꯗꯤ ꯁꯪ